ꯍꯥꯏ ꯇꯥꯕ꯭ꯔꯣ ꯍꯥꯥ
ꯇꯨꯝꯕ ꯃꯥꯂꯦ ꯍꯥꯏꯕ
ꯎꯝ ꯇꯨꯨꯝꯕ ꯍꯧꯒꯠꯄ ꯑꯃꯨꯛꯀꯥ
ꯑꯁ ꯀꯌꯥꯝ ꯀꯨꯏꯔꯒꯦ ꯇꯨꯝꯕ
ꯄꯥꯏ ꯉꯁꯥꯏ ꯃꯣꯔꯅꯤꯡ ꯑꯩ ꯉꯔꯥꯡ ꯇꯨꯝꯗꯦ ꯉꯔꯥꯡꯗꯣ
ꯎꯝ
ꯉꯔꯥꯡ ꯇꯨꯝꯗꯦ ꯍꯣꯜ ꯅꯥꯏꯠ ꯇꯨꯝꯗ꯭ꯔꯦ ꯃꯣꯔꯅꯤꯡ ꯁꯚꯦꯟꯗꯒꯤ ꯇꯨꯝꯕ ꯑꯃꯒ
ꯀꯔꯤꯒꯤ ꯊꯦꯡꯅ ꯇꯨꯝꯕ꯭ꯔꯥ
ꯕꯣꯜ ꯌꯦꯡꯅꯤꯅ ꯕꯣꯜ ꯉꯥꯏꯕ ꯑꯣꯏꯅ
ꯎꯝ ꯌꯥꯥꯝ ꯅꯨꯉꯥꯏꯔꯦꯅꯦ
ꯎꯝ ꯍꯣꯜ ꯗꯦ ꯇꯨꯝꯃꯦ ꯑꯩ ꯉꯁꯤ ꯆꯠꯇ꯭ꯔꯦ ꯆꯥꯔ꯭ꯁ ꯆꯠꯄ ꯉꯝꯗ꯭ꯔꯦ
ꯎꯝ
ꯋꯥꯃꯟꯕꯒꯤ
ꯋꯥꯔꯝꯃꯅꯤ ꯋꯥꯔꯝꯃꯅꯤ ꯇꯨꯝꯗꯕꯩ
ꯋꯥꯜ ꯀꯞ ꯌꯥꯝ ꯂꯩꯔꯗꯤ ꯁꯤꯅꯤ ꯁꯤꯗꯤ
ꯎꯝ ꯑꯈꯣꯏꯗꯤ ꯌꯦꯡꯕꯤꯗꯔ꯭ꯦꯗꯥ ꯍꯟꯗꯛꯇꯤ ꯅꯍꯥꯟꯗꯣ ꯑꯃꯔꯥꯛꯇ ꯌꯦꯡꯉꯦ ꯑꯗꯨꯁꯨ ꯌꯥꯝ ꯀꯨꯏꯅ ꯌꯦꯡꯗꯦꯕ
ꯑꯣ
ꯉꯁꯥꯏꯗꯣ ꯇꯨꯌꯦꯜꯞꯇ ꯍꯧꯒꯠꯂꯒ ꯆꯥꯛꯆꯥꯥꯏ ꯆꯥꯛ ꯆꯥ ꯇꯣꯛꯔꯒꯥ ꯋꯥꯟꯗ ꯇꯨꯝꯕ ꯑꯃꯒ ꯍꯧꯖꯤꯛ ꯑ
ꯍꯥ
ꯉꯁꯥꯏꯗꯣ ꯇꯥꯕ꯭ꯔꯣ ꯋꯥꯟ ꯗꯥ ꯑꯦ ꯇꯨꯌꯦꯜꯞ ꯇꯥ ꯍꯧꯒꯠꯂꯒ ꯆꯥꯛ ꯆꯥ ꯆꯥꯛ ꯆꯥꯔꯦ
ꯎꯝ
ꯆꯥꯛ ꯆꯥꯔꯥꯒ ꯂꯣꯏꯔꯒ ꯇꯨꯝꯃꯦ ꯑꯃꯨꯛꯀꯥ ꯍꯧꯗꯤ ꯍꯧꯒꯠꯂꯦ ꯎꯝ ꯃꯣꯔꯅꯤꯡꯒꯤ
ꯎꯝ ꯋꯥꯟꯗ ꯆꯥꯕ
ꯇꯨꯌꯦꯐꯇꯥ
ꯎꯝ ꯎꯝ ꯑꯁ
ꯉꯝꯗꯕꯗꯣ
ꯎꯝ ꯀꯅꯥ ꯀꯅꯥ ꯌꯦꯡꯕꯒꯤꯔꯣ
ꯑꯥꯢ ꯑꯩꯈꯣꯏ ꯕ꯭ꯔꯗꯔꯁꯤꯡ ꯉꯥꯔꯥꯡ ꯑꯩꯅ ꯍꯥꯏꯕꯗꯣ
ꯎꯝ
ꯑꯗꯨꯈꯣꯏꯗꯣ
ꯑꯦ ꯌꯥꯝ ꯅꯨꯡꯉꯥꯏꯌꯦꯀꯣ ꯅꯪꯗꯤ꯫
ꯎꯝ ꯅꯨꯡꯉꯥꯏꯔꯅꯤ ꯌꯦꯡꯗ꯭ꯔꯦ ꯑꯩ ꯃꯊꯪꯗꯗꯤ꯫ ꯒꯤꯞ
ꯃꯤ ꯆꯥꯛ ꯏꯟꯁꯥꯡ ꯊꯣꯡꯕꯗꯤ ꯂꯣꯏꯔꯕ꯭ꯔꯣ꯫
ꯍꯣꯏ ꯂꯣꯏꯔꯝꯃꯅꯤꯗ ꯍꯣꯏ ꯁꯤꯁꯇꯔꯒ ꯃꯥꯗꯔꯒ
ꯎꯝ ꯑꯩꯁꯨ ꯆꯥꯛ ꯌꯦꯟꯁꯥꯡ ꯊꯣꯡꯔꯝꯅꯦ ꯂꯣꯏꯗ ꯉꯥꯏꯔꯗꯤ꯫
ꯑꯣ ꯀꯩ ꯌꯦꯟꯁꯥꯡꯅꯣ꯫
ꯅꯨꯃꯤꯗꯥꯡꯁꯤꯗ ꯎꯇꯤ ꯑꯣꯏꯅ ꯊꯣꯡꯕ ꯌꯥꯏꯌꯦ꯫
ꯎꯇꯤ ꯑꯣ ꯇꯨꯝꯕ ꯅꯨꯡꯉꯥꯏꯔꯅꯤ ꯎꯝ
ꯑꯩꯗꯤ ꯎꯇꯤꯒꯨꯝꯕꯁꯤꯗꯤ ꯑꯌꯨꯛꯅ ꯄꯥꯛꯏꯀꯣ ꯆꯒꯦꯝ
ꯑꯗꯨꯅꯦ ꯆꯒꯦꯝ ꯑꯃ ꯑꯌꯨꯛ ꯆꯥꯏ ꯀꯥꯏ ꯅꯨꯡꯇꯥꯗꯤ ꯇꯨꯝ ꯅꯨꯡꯉꯥꯏꯔꯅꯤ꯫
ꯑꯗꯨꯅꯦꯕ ꯑꯩꯗꯤ ꯑꯌꯨꯛꯇꯣ ꯀꯥꯡꯁꯣꯏ ꯊꯣꯡꯕꯅꯦꯕ꯫ ꯎꯝ ꯅꯨꯃꯤꯗꯥꯡꯒꯤꯗꯤ ꯎꯠꯇꯤ ꯊꯣꯡꯅꯤꯡꯗꯕꯅꯦꯕ꯫
ꯎꯝ
ꯑꯌꯨꯛ ꯑꯣꯏꯅ ꯊꯣꯡꯅꯤꯡꯈ꯭ꯔꯦ ꯑꯗꯣ ꯎꯄꯥꯏ ꯂꯩꯇꯕꯩ꯫ ꯅꯣꯏꯒꯤ ꯃꯆꯥꯁꯤꯡꯅ ꯎꯇꯤ ꯆꯥꯒꯦꯌꯦ ꯊꯣꯡꯕꯤꯌꯣ ꯍꯥꯏꯕꯗꯤ ꯑꯗꯨꯝ ꯊꯣꯡꯕꯤꯈ꯭ꯔꯥꯕ꯫
ꯅꯪ ꯊꯣꯡ ꯍꯩꯕ꯭ꯔꯣꯅꯦ꯫
ꯑꯩꯅ ꯊꯣꯡꯕꯗꯣ ꯍꯥꯎꯋꯦ ꯍꯥꯏꯌꯦ ꯑꯗꯨꯒꯤ ꯊꯣꯡꯕꯤꯌꯨ ꯍꯥꯏꯕ꯫
ꯆꯦꯁ ꯎꯇꯤꯗ ꯀꯩ ꯍꯥꯞꯄꯅꯣ꯫
ꯍꯥ
ꯎꯇꯤꯗ ꯀꯩꯀꯩ ꯍꯥꯞꯄ꯭ꯔꯣ꯫
ꯎꯝ ꯀꯔꯤ ꯍꯥꯞꯇꯣꯏꯅꯣ ꯑꯗꯨꯝ ꯎꯇꯤ ꯍꯥꯞꯄꯦꯗꯅ ꯑꯗꯨꯒ ꯊꯨꯝ ꯃꯣꯂꯣꯛ ꯈꯔ ꯍꯥꯞꯂꯅꯤ ꯑꯗꯨꯒ ꯊꯣꯡꯕ ꯀꯥꯟꯗ ꯊꯥꯎꯗ ꯇꯤꯂꯥꯎ ꯒꯨꯝꯕ ꯈꯔ ꯉꯥꯎꯔꯒ ꯑꯗꯨꯝ ꯊꯝꯕꯤꯔꯅꯤ꯫
ꯒ꯭ꯔꯤꯟ ꯚꯦꯖꯤꯁꯇꯤ
ꯎꯝ
ꯒ꯭ꯔꯤꯟ ꯕꯤꯖꯤꯁꯨꯕ ꯃꯇꯝꯝꯗ꯭ꯔꯣ꯫
ꯊꯝꯃꯦ꯫
ꯁꯣꯏꯍꯝ ꯊꯝꯕ꯭ꯔꯣ꯫
ꯊꯝꯃꯦ ꯊꯝꯃꯦꯕ꯫
ꯑꯣ ꯑꯗꯨ ꯑꯣꯔꯗꯤ ꯍꯥꯎꯅꯤꯗ ꯑꯩꯁꯨ ꯆꯥꯟꯅꯔꯒꯦ꯫
ꯆꯥꯕ ꯂꯎꯑꯣ
ꯑꯃꯨꯛ ꯌꯧꯔꯛꯄꯗ ꯂꯩꯇ꯭ꯔꯦꯒ ꯍꯥꯏꯗꯤ꯫ ꯆꯣꯞꯄꯒ ꯑꯃꯨꯛ ꯌꯨꯝ ꯍꯟꯒꯅꯤꯀꯣ꯫
ꯑꯦ ꯅꯪꯗ꯭ꯔꯗꯤ ꯑꯃꯨꯛ ꯊꯣꯡꯕꯤꯕ ꯇꯥꯔꯦꯅꯦꯍꯦ꯫
ꯁꯦꯕꯁ
ꯑꯅꯥꯎꯕ ꯑꯣꯏꯅ ꯊꯣꯡꯕꯤꯕ ꯇꯥꯔꯅꯦꯍꯦ꯫
ꯆꯥꯔꯁ ꯑꯩ ꯍꯦꯟꯅ ꯏꯁꯄꯦꯁꯦꯜꯅꯦꯕ꯫
ꯎꯝ ꯃꯥꯅꯤ꯫
ꯏꯁꯥꯒꯤ ꯎꯠꯇꯤ ꯊꯣꯡꯕꯤꯌꯨ꯫
ꯑꯩ ꯁꯥꯒꯤ ꯎꯇꯤ ꯆꯣꯡꯗꯣꯏꯕ꯫
ꯑꯣꯠ
ꯍꯥꯎꯔꯣꯏꯍ‌ꯦ ꯅꯪꯁꯨ ꯑꯗꯨꯕꯨꯗꯤ
ꯃꯤꯖꯤꯇ‌ꯦꯕꯜ ꯆꯥꯗꯕ ꯁꯥꯒꯤ
ꯎꯝ ꯁꯥꯒꯤ ꯎꯇꯤꯗꯤ ꯍꯥꯎꯔꯣꯏꯅꯦ
ꯑꯦ ꯍꯥꯎꯇꯕꯗ‌ꯣ ꯐꯥꯔꯁ ꯇ꯭ꯔꯥꯏ ꯇꯧꯗꯣꯏꯅꯦ ꯍꯥꯎꯕ꯭ꯔꯥ ꯍꯥꯏꯅꯀꯣ ꯑꯗꯨ ꯆꯥꯅ ꯍꯥꯎꯋꯦ ꯍꯥꯏꯔꯗꯤ ꯅꯪ ꯀꯩꯅꯣ ꯐꯝꯃ ꯌꯥꯔꯦ
ꯎꯝ ꯍꯧꯗ꯭ꯔꯁꯨ ꯑꯗꯨꯝ ꯍꯥꯎꯋꯦꯅ ꯆꯥꯕ ꯇꯥꯕꯅꯤꯀꯣ
ꯑꯁ ꯑꯗꯨꯗꯤ ꯈꯪꯗꯦꯀꯣ
ꯑꯁ ꯌꯥꯝ ꯁꯥꯊꯤꯔꯝꯗꯧ ꯃꯥꯜꯂꯤ ꯑꯗꯨꯗꯤ
ꯑꯗꯨꯒꯤꯗꯤ
ꯏꯗꯤ ꯎꯝ ꯍꯥꯎꯅ ꯊ‌ꯣꯡꯉꯨ ꯏꯅ ꯅꯨꯡꯁꯤꯔꯒ ꯊꯣꯡꯕꯤꯔꯗꯤ ꯍꯥꯎꯗ꯭ꯔꯁꯨ ꯑꯗꯨꯝ ꯍꯥꯎꯋꯦꯅ ꯆꯥꯕ ꯇꯥꯕꯅꯦꯕ ꯑꯗ‌ꯣ ꯃꯣꯔꯣꯛ ꯁꯥꯔꯁꯨ ꯁꯥꯗꯦ ꯑꯗꯣ ꯊꯨꯝ ꯌꯥꯛꯑꯁꯨ ꯌꯥꯛꯇ‌ꯣꯅ ꯆꯞ ꯆꯥꯏꯌꯦꯅ ꯑꯗꯨꯝ ꯍꯥꯏꯔ ꯆꯥꯗꯣꯏꯅꯦꯕ
ꯑꯗꯨꯒ ꯆꯥ ꯂ‌ꯣꯏꯔ ꯃꯇꯨꯡꯗ ꯅꯪꯉꯣꯟꯗꯤ ꯍꯥꯎꯋ‌ꯦꯗꯤ ꯍꯥꯏꯍꯟꯅꯤꯡꯗꯕ ꯀꯣꯟꯅ ꯎꯝꯒ ꯍꯥꯏꯒꯗꯧꯕꯗꯣ ꯃꯁꯤ ꯅꯨꯄꯤ ꯈꯨꯊꯣꯡꯖꯤꯗꯤ ꯀꯥꯏ
ꯎꯝ ꯑꯩꯗꯤ ꯃꯊꯛꯇ ꯂꯩꯌꯦ ꯌꯨꯝꯒꯤ ꯃꯊꯛꯇ
ꯍꯥ ꯀꯩꯅꯦ
ꯃꯈꯥꯗꯗꯤ ꯃꯤ ꯂꯩꯌ‌ꯦ ꯑꯗꯨꯒꯤꯌ‌ꯦ ꯑ ꯃꯈꯥꯗ ꯂꯩꯔꯒ ꯋꯥꯔꯤ ꯁꯥꯟꯅꯕꯗꯣ ꯎꯝ ꯇꯟꯕꯒꯤ ꯃꯊꯛꯇ ꯀꯥꯈꯠꯂꯛꯄ ꯑꯗꯨ
ꯎꯝ ꯎꯝ
ꯁꯤ ꯃꯊꯛꯇ ꯁꯤꯟꯅꯁꯨ ꯈꯔ ꯅꯦꯠꯋꯥꯛꯇꯣ ꯅꯨꯡꯉꯥꯏꯕ ꯑꯗꯨꯒꯤ
ꯎꯝ ꯅꯣꯏ ꯅ‌ꯦꯋꯥꯛ ꯅꯨꯡꯉꯥꯏꯇ꯭ꯔꯣ ꯅꯣꯏ ꯃꯐꯝꯗꯣ
ꯃꯔꯛ ꯃꯔꯛꯇ ꯅꯨꯡꯉꯥꯏꯇꯦ ꯑꯗꯣ ꯃꯔꯛ ꯃꯔꯛꯇ ꯅꯨꯡꯉꯥꯏꯌꯦ
ꯎꯝ ꯉꯁꯤꯗꯤ ꯀꯗꯥꯏ ꯆꯠꯄ꯭ꯔ‌ꯣ ꯅꯪꯗꯤ
ꯀꯥꯏ ꯆꯠꯒꯦꯔꯥ ꯁꯟꯗꯦꯕꯨ ꯅꯣꯡꯃꯥꯏꯖꯤꯡ ꯑꯣꯏꯕꯒꯤ ꯑꯗꯨꯝ ꯌꯨꯝꯗ ꯂꯩꯔ‌ꯦꯗꯅ
ꯅꯃꯥꯟꯅꯕꯤ ꯈ‌ꯣꯏꯌ ꯆꯠꯂꯦ ꯍꯥꯏꯔꯛꯇ꯭ꯔꯣ
ꯆꯠꯂꯦ ꯆꯠꯂꯦ ꯏꯅ‌ꯦꯒꯤ ꯃꯆꯥꯗꯤ ꯏꯅ‌ꯦꯒꯤ ꯃꯆꯥ ꯅꯨꯨꯄꯥ ꯑꯍꯟꯗ‌ꯣ ꯑꯌꯨꯛꯇ ꯕꯣꯜ ꯂꯥꯛꯀꯅꯤ ꯍꯥꯏꯅ ꯆ꯭ꯔꯁ ꯀꯥꯔꯣꯏꯅ ꯀꯥꯗ꯭ꯔ‌ꯦ ꯃꯣꯏꯗꯤ ꯌꯦꯡꯅꯕ ꯂꯩꯍꯧꯕ
ꯍꯥ
ꯍꯧ
ꯀꯔꯤ ꯍꯥꯏꯋ‌ꯣ ꯐꯖꯅ ꯇꯥꯗ‌ꯦ ꯅꯪ ꯈꯣꯟꯗ‌ꯣ ꯇꯠꯂꯤ ꯇꯠ ꯇꯠ ꯇꯠ
ꯎꯝ ꯇꯠꯂꯁꯨ ꯇꯨꯃꯤꯟꯅ ꯂꯩꯌ‌ꯣ
ꯑꯩ ꯍꯥꯏꯔ‌ꯣꯀꯣ ꯑꯩ ꯐꯖꯅ ꯇꯥ ꯅꯪ ꯈ‌ꯣꯟꯗꯣ
ꯎꯝ ꯑꯗꯨ ꯇꯥꯗ꯭ꯔꯁꯨ ꯊꯝꯒꯅꯨ ꯍꯥꯏꯕ ꯎꯝ ꯇꯥꯏꯌꯦ
ꯑꯣ
ꯑꯣ ꯇꯥꯏꯌꯦ ꯇꯥꯏ
ꯔꯦꯕꯤꯟꯁꯟ ꯇꯥꯔꯕ
ꯑꯦ ꯀꯔꯤ ꯍꯥꯏꯕ꯭ꯔꯣ
ꯐꯖꯅ ꯇꯥꯔꯕꯣ ꯍꯧꯖꯤꯛꯇꯤ
ꯆꯥꯛ ꯆꯥꯔꯕ꯭ꯔꯣ ꯍꯥꯏꯔꯤꯔꯣ ꯅꯪꯒꯤꯗꯣ
ꯐꯖꯅ ꯇꯥꯔꯕꯣ ꯍꯥꯏꯕ
ꯑꯃꯨꯛ ꯇꯥ ꯑꯃꯨꯛ ꯇꯥꯗꯕ
ꯑꯣ ꯅꯦꯠꯋꯥꯛꯅ ꯑꯣꯏꯔꯝꯅꯤ ꯑꯗꯨꯒꯤ
ꯎꯝ
ꯅꯣꯏꯗꯤ ꯄꯨꯡ ꯀꯌꯥ ꯆꯛ ꯆꯥꯕꯣ ꯎꯝ
ꯍꯣꯔꯦꯟ ꯄꯨꯡ ꯄꯨꯡ ꯇꯔꯨꯛ ꯑꯗꯨꯋꯥꯏꯗ ꯆꯥꯅꯤ ꯄꯨꯡ ꯇꯔꯨꯛ ꯃꯈꯥꯏ ꯑꯗꯨꯋꯥꯏꯗ
ꯑꯣ ꯅꯣꯏ ꯃꯥꯗꯔ ꯐꯥꯗꯔꯗꯤ ꯂꯩꯇꯦ ꯑꯗꯨꯗ
ꯑꯩꯗꯤ ꯏꯅꯦ ꯈꯣꯏꯗ ꯂꯩꯕꯅꯤꯅ ꯏꯃꯥ ꯏꯄꯥ ꯍꯨꯏꯗꯤ ꯌꯨꯝꯗ ꯂꯩꯌꯦ
ꯀꯔꯤꯒꯤ ꯏꯅꯦꯒꯤ ꯌꯨꯝꯗ ꯂꯩꯕꯔ ꯍꯣ ꯅꯌꯨꯝꯗ ꯂꯩꯕ ꯌꯥꯗ꯭ꯔꯣ
ꯌꯨꯝꯗꯁꯨ ꯂꯩꯅꯤꯡꯉꯤꯅꯦ ꯑꯗꯨ ꯁꯤꯗꯁꯨ ꯎꯄꯥꯏ ꯂꯩꯇꯕ
ꯄꯂꯦꯌꯣ
ꯏꯕꯣꯛ ꯀꯈꯣꯏꯗꯣ ꯎꯝ ꯑꯅ ꯌꯦꯡꯁꯤꯟꯕꯤꯗ꯭ꯔꯗꯤꯀꯣ ꯌꯦꯡꯁꯤꯟꯕꯤꯅꯕ ꯃꯤ ꯂꯩꯇꯕꯒꯤ ꯏꯕꯧꯇꯁꯨ ꯁꯣꯏꯠꯈ꯭ꯔꯕꯅꯦꯕ
ꯎꯝ
ꯆꯥꯛ ꯏꯟꯁꯥꯡ ꯊꯣꯡꯕꯤꯕ ꯌꯨꯝꯒꯤ ꯊꯕꯛ ꯇꯧꯕꯤꯕ ꯑꯗꯣ ꯏꯕꯣꯛꯀꯤ ꯐꯤꯔꯣꯜꯒꯨꯝꯅ ꯁꯤꯕꯤꯕ ꯑꯗꯨꯝ ꯃꯇꯦꯡ ꯄꯥꯡꯉꯒ ꯂꯩꯕ ꯎꯝ
ꯑꯦꯁ ꯃꯤꯗꯤ ꯌꯥꯝ ꯐꯩꯀꯣ ꯃꯤ ꯑꯉꯥꯡꯗꯤ
ꯑ ꯌꯨꯝꯒꯤꯁꯨꯨꯇꯤꯡ ꯄꯅꯤꯅ ꯑꯗꯨꯝ ꯌꯨꯝꯗꯁꯨ ꯆꯠꯂꯦ ꯑꯗꯨꯒ ꯏꯃꯥ ꯏꯄꯥꯒꯤꯁꯨ ꯃꯇꯦꯡ ꯄꯥꯡꯉꯦ ꯑꯩ
ꯃꯤꯒꯤ ꯁꯦꯕꯥ ꯐꯥꯅꯥ ꯇꯧꯋꯏꯀꯣ ꯃꯤ ꯃꯆꯥꯗꯤ ꯌꯥꯝꯅ ꯍꯩꯌꯦꯀꯣ
ꯃꯟꯗꯒꯤ ꯑꯩꯁꯦ ꯌꯥꯝ ꯁꯣꯜꯂꯕꯅꯤ ꯑꯩꯁꯦ ꯍꯥꯏꯕꯗꯤ ꯏꯃꯥꯟꯅꯕꯤꯁꯤꯡꯗꯨ ꯃꯄꯥꯥꯟ ꯂꯣꯝꯗ ꯆꯠꯂꯒ ꯀꯩ ꯀꯩꯅꯣ ꯍꯣꯠꯅꯩꯗꯅ ꯑꯗꯨ ꯍꯣꯠꯅꯔꯗꯤ ꯑꯗꯨꯝ ꯃꯣꯏꯗꯤ ꯍꯩꯈ꯭ꯔꯅꯦꯕ ꯑꯗꯣ ꯑꯩꯗꯤ ꯌꯨꯝꯗ ꯑꯗꯨꯝ ꯂꯩꯕꯅꯤꯅ ꯍꯥꯏꯗꯤ ꯑꯥ ꯃꯈꯥ ꯂꯩꯍꯧꯔꯥꯅꯦꯕ
ꯕꯤꯌꯨ ꯍꯣꯠꯅꯕꯤꯌꯨ
ꯃꯃꯆꯥꯗꯗꯤ
ꯍ
ꯇꯥꯔꯕꯣ
ꯑꯥꯎ ꯑꯥꯎ
ꯅꯣꯏꯁꯨ ꯍꯨꯏ ꯂꯣꯏꯌꯣ ꯅꯣꯏ ꯅꯣꯏ ꯅꯦꯅꯦ ꯍꯣꯏꯗ
ꯎꯝ ꯍꯨꯏ ꯑꯆꯧꯕ ꯑꯃ ꯂꯩꯌꯦ ꯂꯥꯕ
ꯀꯩ ꯃꯤꯡ ꯀꯧꯒꯦ
ꯑꯗꯨꯝ ꯃꯤꯡ ꯍꯥꯏꯕ ꯑꯩꯁꯦ ꯌꯥꯕ꯭ꯔꯣ
ꯍꯨꯏ ꯃꯤꯡꯕꯨ ꯍꯥꯏ ꯌꯥꯗ꯭ꯔꯗꯤ ꯂꯣꯏꯔꯦꯍꯦ ꯎꯝ
ꯕꯦꯔꯥꯅꯤꯍꯦ ꯇꯥꯜꯂꯦ ꯃꯤꯒꯤ ꯃꯤꯡ ꯐꯥꯎꯗꯤ ꯍꯣꯏ ꯌꯥꯏ ꯑꯗꯨꯕꯨ ꯍꯨꯏ ꯐꯥꯎꯗꯤ ꯍꯦꯟꯃꯟꯗ꯭ꯔꫭ ꯅꯪꯁꯨ
ꯑꯩꯗꯤ ꯑꯩꯅ ꯀꯤꯄꯔ ꯀꯧꯕꯅꯤ
ꯖꯤꯄꯔ
ꯀꯤꯞꯄꯔ ꯀꯤꯞꯄꯔ
ꯀꯤꯄꯔ ꯋꯥ
ꯎꯝ
ꯑꯩꯈꯣꯏꯗꯤ ꯍꯨꯏ ꯃꯔꯤ ꯂꯩꯌꯦ ꯃꯆꯥ ꯑꯅꯤ ꯑꯗꯨꯒ ꯃꯃꯥꯒ ꯃꯄꯥꯒ ꯑꯃ
ꯎꯝ ꯌꯥꯝ ꯅꯨꯡꯁꯤꯕꯅꯤ ꯍꯨꯏꯁꯦ ꯀꯣ ꯌꯥꯝ ꯅꯨꯡꯁꯤꯕꯅꯤꯀꯣ
ꯑꯥ ꯌꯥꯝ ꯅꯨꯡꯁꯤꯌꯦ ꯑꯩꯒꯤ ꯑꯩ꯫ꯍꯨꯏꯒꯤ ꯃꯤꯡ ꯍꯥꯏꯕꯤꯌꯨꯔꯥ
ꯎꯝ
ꯃꯄꯥꯗꯅ ꯀꯣꯀꯣ ꯑꯗꯨꯒ ꯃꯃꯥ ꯃꯃꯥꯗꯨꯅ ꯃꯃꯥꯗꯨꯅ ꯖꯔꯃꯟꯁꯦ ꯐꯔ ꯃꯤꯛꯁꯅꯦꯕ ꯑꯗꯨꯗꯤ ꯇꯧꯒꯣ ꯃꯃꯥꯏꯅꯤꯅ ꯑꯗꯨꯒ ꯃꯆꯥꯒꯤꯅꯦ ꯑꯃꯗꯨꯅ ꯍꯥꯆꯤ
ꯎꯝ
ꯑꯗꯨꯒ ꯑꯃꯗꯨꯅ ꯕꯦꯂꯥ ꯑꯃꯨꯕ ꯕꯦꯂꯥ ꯍꯥꯏꯅ
ꯎꯝ
ꯑꯃꯨꯕ ꯑꯅꯤ ꯕ꯭ꯔꯥꯎꯟ ꯀꯂꯔ ꯑꯅꯤꯅꯦ ꯍꯨꯏꯗꯣ
ꯝ
ꯑꯦ ꯃꯤ ꯀꯌꯥ ꯂꯩꯕꯅꯣ ꯑꯗꯨꯗꯥ
ꯍꯥ ꯃꯤ ꯇꯔꯦꯠ
ꯎꯝ ꯌꯥꯝꯃꯦꯍꯦ ꯃꯤ ꯇꯔꯦꯠꯀꯤ ꯅꯪ ꯏꯟꯁꯥꯡ ꯊꯣꯡꯉꯗꯤ ꯋꯥꯔꯝꯅꯤꯍꯦ
ꯀꯣ
ꯌꯥꯝ ꯋꯥꯕ ꯑꯣꯏꯗꯣꯏꯗ ꯍꯟꯖꯥꯡ ꯊꯣꯡꯕꯗꯤ ꯆꯥꯛ ꯌꯦꯟꯖꯥꯡ ꯊꯣꯡꯕꯗꯤ
ꯍꯦꯕꯤꯠ ꯑꯣꯏꯈ꯭ꯔꯦꯕ
ꯎꯝ ꯑꯗꯣ ꯁꯤꯡꯗꯒꯤꯁꯨ ꯊꯣꯡꯗ꯭ꯔꯕꯅꯤꯅ ꯀꯣ
ꯑꯣ
ꯃꯩꯗꯒꯤ ꯊꯣꯡꯗꯕꯅꯤꯅ ꯑꯗꯨꯝ ꯌꯥꯏꯕ
ꯐꯩꯅꯦ ꯐꯩꯅꯦ
ꯑꯁ ꯑꯩꯗꯤ ꯆꯥꯛ ꯌꯦꯟꯁꯥꯡ ꯊꯣꯡꯕꯗꯤ ꯀꫭ ꯂꯦꯞꯇꯔꯦ ꯑꯌꯨꯛꯁꯨ ꯅꯨꯃꯤꯗꯥꯡꯁꯤ ꯅꯨꯡꯇꯤꯒꯤ ꯊꯣꯡꯉꯤꯕꯅꯦ
ꯆꯥꯕꯗꯤ ꯆꯪꯔꯤꯕ꯭ꯔꯣ